ꯍꯂꯣ ꯇꯥꯏꯌꯦꯦ
ꯎꯝ
ꯅ ꯍꯧꯖꯤꯛ ꯀꯔꯤ ꯍꯥꯏꯔꯝꯕ꯭ꯔꯣ
ꯈꯨꯠꯇ ꯀꯩꯅꯃ ꯂꯩꯅꯤ
ꯍ ꯂꯅꯥꯎ ꯆ ꯀꯔꯤꯌꯥꯔꯝꯔꯣ
ꯑꯣ ꯅ ꯅꯪ ꯑꯃꯨꯛꯀ ꯇꯥꯅꯤꯡꯕ꯭ꯔꯣ
ꯀꯔꯤꯕꫭ
ꯅꯪꯁꯦ ꯑꯩꯅ ꯄꯥꯝꯗꯕ ꯃꯤꯅꯦꯕ ꯄꯥꯝ
ꯄꯥꯝꯗꯕ ꯃꯤꯅꯦ ꯄꯥꯝꯗꯕ ꯃꯤꯅꯦ
ꯄꯥꯝꯗꯕ ꯃꯤꯅꯤ ꯍꯥꯏꯕ ꯅꯠꯇꯦ ꯄꯥꯝꯒꯗꯕ ꯃꯤꯅꯤ ꯍꯥꯏꯕ ꯑꯗꯨ ꯑꯩꯁꯦ ꯋꯥ ꯉꯥꯡꯕꯗ ꯈꯔ ꯊꯨꯕꯅꯦꯕ ꯑꯩ ꯉꯥꯏꯈꯣꯀꫭ ꯑꯩ ꯑꯩꯒꯤ ꯁꯦꯠꯇꯤꯡꯗ ꯈꯔ ꯑꯦꯗꯖꯁ ꯇꯧꯒꯀꯣ
ꯇꯧ ꯇꯧ
ꯍꯧꯖꯤꯛꯇꯤ ꯌꯥꯔꯕ
ꯌꯥꯔꯦ
ꯁꯨꯃꯥꯏꯅ ꯉꯥꯡꯉꯒꯦꯀꯣ
ꯎꯝ ꯉꯥꯡꯉꫭꯅꯦ ꯑꯗꯨ
ꯅꯪꯁꯦ ꯅꯨꯄꯥ ꯑꯃꯒ ꯀꯣꯏꯅꯗꯤ ꯅꯪꯁꯦ ꯅꯨꯄꯥꯅ ꯁꯨꯃꯥꯏꯅ ꯇꯧꯑꫭ ꯁꯨꯃꯥꯏꯅ ꯇꯧꯔ ꯍꯥꯏ ꯑꯗꯨꯝ ꯇꯧꯗꯧ ꯃꯥꯜꯂꯦ ꯅꯪꯁꯦ ꯆꯥꯛ ꯊꯣꯡꯕꯤꯌꯣ ꯍꯥꯏꯗꯤ ꯊꯣꯡꯕꯤꯗꯧ ꯃꯥꯜꯂꯦ ꯏꯁꯤꯡ ꯑꯃ ꯊꯛꯀꯦ ꯄꯨꯔꯛꯑꯣ ꯍꯥꯏꯗꯤ ꯄꯨꯔꯥꯛ ꯄꯤꯗꯧ ꯃꯥꯂꯦꯕ
ꯑꯗꯨꯕꯨꯗꯤ ꯀꯩꯁꯨ ꯀꯥꯏꯗꯦꯗ
ꯆꯥꯛ ꯌꯦꯟꯁꯥꯡ ꯊꯣꯡꯉꯨꯍꯥꯏꯗꯤ ꯁꯥꯎꯗꯧ ꯃꯥꯜꯂꯦꯗ ꯑꯣꯏꯔꯁꯨ
ꯑꯩ ꯑꯩꯅ ꯇꯟꯗ꯭ꯔꯒꯗꯤ ꯌꯥꯕꯅꯦ ꯇꯜꯂꯗꯤ ꯋꯥ ꯉꯥꯡꯕ ꯌꯥꯗꯕꯅꯦ
ꯇꯜꯂꯗꯤ ꯀꯔꯤ ꯀ꯭ꯔꯤ ꯃꯥꯟꯕ꯭ꯔꯣ ꯋꯥꯏꯈꯨ ꯃꯥꯟꯕ꯭ꯔꯣ ꯑ
ꯇꯟꯗ꯭ꯔꯒꯗꯤ ꯊꯕꯛ ꯐꯕ ꯇꯝꯂꯗꯤ ꯊꯕꯛ ꯌꯥꯗ꯭ꯔ‌ꯦ
ꯑꯗꯨꯗꯤ ꯃꯆꯤꯟ ꯈꯔ ꯅꯥꯜꯂꯒ ꯅꯪꯕꯨ ꯑꯁ ꯕꯦꯕꯤ ꯆꯥꯛ ꯊꯣꯡꯉꯣ ꯀꯥꯏꯅ ꯍꯥꯏꯕ ꯇꯥꯔꯦꯗꯅ
ꯀ
ꯑꯗꯨꯁꯨ ꯁꯥꯎꯒꯦꯔꯣ
ꯑꯩ ꯕꯦꯕꯤ ꯀꯧꯕ ꯍꯩꯅꯗ‌ꯦ ꯑꯗꯨꯁꯨ ꯑꯩ ꯀꯧ ꯍꯩꯅꯗꯦ
ꯏꯀꯣ ꯏꯀꯣ ꯈꯔ ꯊꯣꯛꯂꯛꯄꯒꯨꯝ ꯑꯥ ꯌꯥꯔꯦ ꯌꯥꯔꯦ ꯊꯣꯂꯛꯇ꯭ꯔꯦ ꯑꯗꯨꯗꯤ ꯀꯃꯥꯏꯅ ꯀꯧꯅ ꯐꯕ꯭ꯔꯣ
ꯑꯩꯗꯤ ꯑꯩꯗꯤ ꯑꯉꯥꯡ ꯃꯆꯥꯗꯗꯤ ꯑꯩꯅ ꯑꯗꯨꯝ ꯎ ꯈꯪꯗ‌ꯦꯗ ꯅꯨꯄꯥꯁꯤꯡꯅꯗꯤ ꯑꯩ ꯀꯧꯅꯤꯡꯗꯦ ꯑꯗꯨꯒꯨꯝꯕ ꯕ‌ꯦꯕꯤꯒꯨꯝꯕ ꯑꯗꯨ ꯑꯗꯥ ꯍꯣꯏ ꯐꯥꯒꯤ ꯇꯧꯔꯒ ꯍꯅꯤ ꯗꯔꯂꯤꯡꯗꯤ ꯌꯥꯝ ꯍꯥꯏꯀꯣ ꯑꯩꯁꯨ
ꯑꯁ ꯑꯁ
ꯐꯥꯒꯤ ꯇꯧꯕꯒꯤꯗꯤ ꯑꯩꯁꯨ ꯌꯥꯝ ꯍꯩꯕꯅꯦꯗ
ꯐꯥꯒꯤ ꯇꯧꯔꯛꯑꫭꯗꯅ ꯑꯩꯉꯣꯟꯗꯁꯨ
ꯍꯩꯇ‌ꯦ
ꯑꯩꯉꯣꯟꯗꯗꯤ ꯍꯩꯇꯕ
ꯅꯨꯄꯤ ꯃꯁꯦꯟ ꯍꯩꯕ ꯋꯥꯅꯤ
ꯑꯁ ꯕꯦꯕꯤ ꯅꯪꯁꯨ ꯌꯥꯗ꯭ꯔꯦꯍ‌ꯦ
ꯑꯁ ꯑꯩꯅ ꯄꯥꯝꯃꯤ ꯑꯉꯥꯡꯁꯤꯗ ꯑꯩꯅ ꯕꯦꯕꯤ ꯀꯧꯕꯅꯤꯀꯣ
ꯑꯣꯀ‌ꯦ
ꯑ
ꯉꯔꯥꯡ ꯑꯩꯈꯣꯏ ꯁꯤꯗ ꯂꯩꯃꯤꯟꯅꯕ ꯃꯔꯨꯞ ꯃꯄꯥꯝ ꯑꯃ ꯌꯨꯝ ꯆꯠꯂꯒ ꯍꯜꯂꯛꯄꯅꯦꯕ ꯍꯟꯂꯛꯄꯥꯀꯟꯗ ꯃꯅꯥ ꯀꯥꯛꯆꯤꯡ ꯕꯣꯔꯥ ꯈꯔ ꯄꯤꯔꯛꯄ ꯍꯥꯎꯋ‌ꯦ
ꯃꯣꯏꯗꯤ ꯀꯟꯕꯅꯦ ꯀꯩꯅꯣ ꯕꯣꯔꯥꯔꯅꯦ
ꯀꯛꯆꯤꯡ ꯕꯣꯔꯥ ꯅꯪ ꯆꯥꯅꯤꯡꯗꯕ꯭ꯔꯣ
ꯑꯩꯗꯤ ꯍꯥꯎꯕꯨꯗꯤ ꯍꯥꯎꯋꯦꯗꯣ ꯌꯥꯝ ꯆꯥꯅꯤꯡꯕꯗꯤ ꯑꯣꯏꯗꯦꯗ
ꯎꯝ
ꯇꯦꯁꯇ ꯇꯨ ꯇꯣꯉꯥꯟꯕꯅꯤꯅ
ꯇꯩꯒꯤꯀꯣ ꯃꯩꯇꯩꯒꯤ ꯑꯍꯥꯎꯕ ꯄꯥꯝꯃꯥ ꯌꯥꯝ ꯂꯩꯌꯦ ꯑ ꯌꯥꯝ ꯌꯥꯝ ꯂꯩꯌꯦ ꯌꯥꯝ ꯍꯥꯎꯕ ꯃꯥ ꯂꯩꯕ
ꯀꯔꯤ ꯇꯞꯅꯝ
ꯄꯥꯛꯅꯝ ꯄꯥꯛꯅꯝ ꯍꯥꯏꯕ꯭ꯔꯣ ꯑꯗꯨꯕꯨ
ꯄꯛꯅꯝ ꯆꯥꯈ꯭ꯔꯕꯣ
ꯆꯥꯁꯨꯕꯤ ꯍꯥꯏꯕꯗꯣ
ꯆꯥꯁꯨꯕꯤꯗꯨꯗꯤ ꯅꯡ ꯍꯧꯖꯤꯛ ꯆꯥꯕꯗꯨ ꯑꯣꯏꯔꯝꯅꯤꯗꯥ ꯑꯦ
ꯑꯦ ꯆꯥꯁꯨꯕꯤꯗꯤ ꯆꯥꯁꯨꯕꯤꯗꯤ ꯍꯧꯖꯤꯛ ꯀꯩꯅꯣ ꯃꯟꯅꯦ ꯄꯔꯥꯊꯥ ꯃꯥꯟꯅꯕꯅꯦ ꯑꯁ ꯃꯗꯨꯨꯗꯤ ꯁꯥ ꯌꯥꯎꯗ꯭ꯔꯁꯨ ꯆꯥꯕ ꯌꯥꯏꯕꯣ ꯆꯥꯛ
ꯈꯪꯗꯦ ꯑꯩ ꯑꯃꯠꯇꯤ ꯆꯥꯈ꯭ꯔꯦ ꯏꯟꯃꯥꯟꯅꯕ ꯑꯃꯅꯀꯣ ꯃꯥ ꯏꯝꯐꯥꯜꯗ ꯑꯦꯛꯖꯥꯝ ꯂꯩ ꯍꯥꯏꯕꯗ ꯂꯥꯛꯑꯦ ꯂꯥꯛꯄꯅꯦꯕ ꯑꯗꯨꯗ ꯃꯥꯅ ꯄꯨꯔꯛꯄꯅꯦꯕ ꯀꯛꯆꯤꯡꯗꯒꯤ ꯑꯗꯨ ꯆꯥꯕ ꯐꯪꯉꯤ
ꯅꯍꯥꯟ ꯑꯩꯁꯨ ꯀꯛꯆꯤꯡꯗ ꯆꯥꯅꯤꯡꯉꯥꯏ
ꯏꯁ ꯑꯗꯨꯕꯨ ꯂꯥꯞꯄꯗꯣ
ꯀꯣꯏꯌꯨ ꯅꯁꯀꯨꯇꯤ ꯅꯁꯀꯨꯇꯤ ꯌꯥꯎ ꯂꯩꯕꯅꯤꯅ ꯅꯨꯄꯥꯈꯣꯏꯗꯤ ꯄꯡꯈꯣꯏ ꯀꯣꯏꯕ ꯌꯥꯏꯗꯅ
ꯌꯥꯏꯗ ꯊꯦꯡꯅ ꯂꯜꯂꯛꯑꯁꯨ ꯌꯥꯏꯅ ꯆꯠꯂꯒ ꯅꯨꯄꯤꯗꯨ ꯊꯦꯡꯅ ꯍꯜꯂꯛꯑꯗꯤ ꯌꯥꯗꯦ
ꯏꯕꯥꯅꯤ ꯊꯦꯡꯅꯔꯗꯤ ꯅꯪ ꯉꯟꯅ ꯌꯨꯝ ꯊꯥꯔꯣꯏ ꯊꯦꯡꯅ ꯊꯥꯒꯅꯤ
ꯁꯤꯁ
ꯅꯣꯏ ꯑꯟꯇꯤ ꯑꯪꯀꯜꯕꯨ ꯈꯔ ꯆꯤꯡꯅꯍꯟꯅꯤꯡꯉꯦ
ꯑꯩꯁ ꯑꯩꯁ ꯑꯁ ꯌꯥꯔꯦ ꯑꯩ ꯊꯣꯛꯂꯥꯑꯔꯣꯏ ꯁꯦꯁ
ꯆꯦꯡꯕ꯭ꯔꯣ
ꯁꯀꯨꯜꯗꯀꯣ
ꯑꯝ
ꯑꯩꯅ ꯍꯧꯖꯤꯛ ꯁꯦꯁ ꯑꯗꯨꯝ ꯍꯥꯏꯕꯗꯣ ꯑꯗꯨ ꯍꯁ ꯁ꯭ꯀꯨꯜꯗ ꯏꯃꯥꯟꯅꯕꯤ ꯑꯩꯈꯣꯏꯁꯦ ꯎꯝ ꯀꯩꯅꯣ ꯁ꯭ꯀꯨꯜꯗ ꯀꯥꯕꯅꯦꯕꯀꯣ ꯑꯇꯣꯞꯄ ꯖꯥꯇꯤꯒꯤ ꯑꯇꯣꯞꯄ ꯖꯥꯇꯤꯒꯤ ꯁ꯭ꯀꯨꯜ ꯃꯣꯏꯒꯤ ꯐꯥꯎꯟꯗꯔꯗ ꯑꯇꯣꯞꯄ ꯖꯥꯠ ꯇꯤ ꯑꯣꯏꯕꯅꯦꯕ ꯑꯗꯨ ꯍꯣꯔꯦꯟ ꯍꯥꯏꯔꯒꯦ ꯑꯗꯨꯒꯤ ꯎꯝ ꯁ꯭ꯀꯨꯜꯗꯨꯗ ꯑꯈꯣꯏꯒꯤ ꯑꯈꯣꯏꯒꯤ ꯖꯥꯇꯤꯁꯦ ꯃꯤ ꯅꯨꯄꯥ ꯑꯅꯤꯒ ꯅꯨꯄꯤ ꯃꯔꯤ ꯈꯛꯇ ꯀꯥꯕꯅꯦꯕ ꯑꯩꯈꯣꯏ ꯖꯥꯇꯤꯗ ꯑꯩꯅꯦ ꯑꯗꯣ ꯏꯃꯥꯅ ꯅꯨꯄꯤ ꯑꯍꯨꯝꯒ ꯑꯈꯣꯏ ꯈꯛꯇꯅꯦ ꯑꯩꯈꯣꯏ ꯀ꯭ꯂꯥꯁꯇ ꯍꯥꯏꯕꯅꯤꯀꯣ ꯑꯇꯣꯞꯄ ꯀ꯭ꯂꯥꯁꯇꯗꯤ ꯂꯩꯔꯝꯒꯅꯤ ꯑꯗꯨꯗ ꯃꯣꯏꯒꯤ ꯖꯥꯇꯤꯗꯣ ꯐꯠꯇꯤ ꯐꯠꯇꯕꯅꯤꯗ ꯋꯥꯔꯤꯁꯦ ꯌꯥꯝ ꯂꯤꯅꯤꯡꯉꯦꯗꯣ ꯂꯤꯕ ꯌꯥꯗ꯭ꯔꯦ ꯑꯗꯨꯗ ꯑꯩꯈꯣꯏ ꯑꯗꯨꯝ ꯂꯩꯁꯥꯕꯤ ꯑꯩꯈꯣꯏ ꯃꯔꯤꯗꯣ ꯑꯗꯨꯝ ꯋꯥꯔꯤ ꯑꯗꯨꯝ ꯁꯥꯟꯅꯔꯗꯤ ꯁꯦꯁ ꯑꯗꯨꯝ ꯍꯥꯏꯕꯗꯣ ꯑꯗꯨꯒ ꯅꯨꯄꯥ ꯈꯔꯅꯒ ꯂꯛꯅꯕꯤꯔꯗꯤ ꯑꯩꯈꯣꯏ ꯈꯛꯇ ꯇꯨꯃꯤꯟꯅꯁꯦꯁ ꯍꯥꯏꯕꯅꯦꯕꯀꯣ ꯈꯔ ꯀꯩ ꯍꯥꯏꯒꯅꯤ ꯈꯔ ꯑ ꯑꯁ ꯍꯥꯏꯕꯁꯨ ꯍꯩꯇꯦꯗꯣ ꯑꯩꯈꯣꯏ ꯅꯨꯄꯤ ꯃꯁꯦꯟꯁꯨ ꯋꯥꯔꯤ ꯌꯥꯝ ꯁꯥꯟꯅꯩꯗꯅ ꯅꯨꯄꯥ ꯅꯨꯄꯥ ꯌꯥꯎꯗ꯭ꯔ ꯁ ꯅꯨꯄꯥ ꯋꯥꯔꯤꯒꯨꯝꯕ ꯑꯗꯨꯝ ꯁꯥꯟꯅꯕ ꯀꯥꯟꯗ ꯁꯦꯁ ꯍꯥꯏꯕꯅꯦꯕꯀꯣ ꯑꯩꯈꯣꯏꯗꯤ ꯑꯗꯨꯗꯣ ꯍꯧꯖꯤꯛ ꯅꯧꯅ ꯑꯃꯨꯛ ꯁꯦꯁ ꯍꯥꯏꯕ ꯍꯧꯔꯛꯦ ꯑꯩ ꯒ꯭ꯌꯥꯟꯒ ꯇꯥꯗꯦ
ꯅꯨꯄꯤꯁꯤꯡꯁꯦ ꯅꯨꯄꯥ ꯁꯥꯊꯤꯕ ꯄꯥꯝꯕ꯭ꯔꯥ
ꯎꯝ ꯁꯥꯊꯤꯕ ꯍꯥꯏꯕꯁꯦ ꯀꯔꯤ ꯍꯥꯏꯒꯗ꯭ꯔꯥ ꯎꯝ
ꯈꯔ ꯈꯔ ꯁꯥꯊꯤꯔꯒ ꯇꯣꯛꯈꯤꯕꯗꯨꯣ ꯄꯥꯝꯕ꯭ꯔꯥ
ꯑꯩꯗꯤ ꯍꯦꯔꯣꯗꯤ ꯄꯥꯝꯗꯦꯗ
ꯑꯗꯨꯗꯤ ꯑꯩꯗꯤ ꯄꯥꯝꯗ꯭ꯔꯦ ꯑꯩꯉꯣꯟꯗꯗꯤ ꯄꯥꯝꯃꯔꯣꯏꯅꯦ
ꯏꯗꯤ ꯚꯂꯦꯟ ꯄꯥꯝꯃꯦ ꯂꯦꯟ
ꯑꯁ ꯑꯩꯁꯨꯦ ꯍꯦꯔꯣꯔ ꯕꯤꯂꯦꯟꯅ ꯑꯩꯁꯨ ꯈꯪꯗ꯭ꯔꯦ ꯑꯗꯨꯗꯤ
ꯍꯥꯏꯗꯤ ꯑꯗꯨꯝ ꯐꯤꯂꯝ ꯌꯦꯡꯕꯗ ꯑꯗꯨꯝ ꯌꯦꯡꯉꯣꯕꯀꯣ ꯚ ꯁꯤꯅꯅꯦ ꯍꯦꯔꯣꯅꯤꯕꯨ ꯍꯦꯟꯅ ꯅꯨꯡꯁꯤꯕꯅꯦꯕ ꯑꯗꯨ ꯌꯥꯝ ꯆꯥꯛꯑꯦꯕ ꯑꯩꯗꯤ ꯑꯗ ꯍꯦꯔꯣꯁꯤꯅ ꯍꯥꯏꯗꯤ ꯑꯗꯨꯝ ꯐꯤꯂꯝꯒꯤ ꯋꯥꯔꯤꯅꯤ ꯑꯣꯏꯅ ꯍꯥꯏꯕ ꯍꯥꯏꯕꯗꯤ ꯑꯁꯦꯡꯕꯗꯤꯗꯤ ꯈꯪꯗꯦ
ꯍꯣꯏ ꯍꯣꯏ ꯑꯁ ꯑꯩ ꯋꯥꯔꯤ ꯂꯤꯔꯛꯅꯤꯡꯉꯦ ꯑꯗꯨꯗꯤ ꯑꯩꯅ ꯚꯤꯂꯦꯟ ꯑꯣꯏꯔꯝꯕꯒꯤ ꯏꯁꯇꯣꯔꯤ ꯅꯪꯕꯨ ꯈꯔ ꯑꯩ ꯀꯔꯤ ꯍꯥꯏꯁꯤꯔꯦ ꯃꯁꯂ ꯍꯥꯍꯄ ꯌꯥꯅꯤꯉ
ꯑꯗꯤ ꯐꯤꯂꯝ ꯌꯦꯡꯕꯗ ꯇꯣꯃꯥꯏ ꯇꯕꯁꯨ ꯌꯥꯏ ꯀꯩꯁꯨ ꯄꯥꯏꯗꯦ
ꯑꯩꯁꯨ ꯀꯥꯏꯗꯦ ꯂꯤꯔꯣꯏꯒꯗ ꯏꯟꯇꯔꯦꯁ ꯂꯩꯇꯦꯗ ꯅꯪ ꯍꯥꯏꯕꯗꯣ ꯇꯅꯤꯡꯉꯦ ꯇꯥꯛꯅꯤꯡꯉꯦ ꯍꯥꯏꯗꯨꯅ ꯑꯩꯅ ꯄꯥꯝꯕꯁꯦ
ꯀꯩꯁꯨ ꯀꯥꯏꯗꯦ ꯍꯥꯏꯌꯨ ꯇꯥꯒꯦꯅ ꯂꯩꯕꯅꯦ
ꯑꯩꯅ ꯅꯍꯥꯟ ꯅꯨꯄꯤ ꯃꯌꯥꯝ ꯄꯥꯝꯃꯝꯃꯦꯕ ꯍꯥꯏꯕꯗꯤ ꯑꯣꯏꯔꯝꯃꯦꯕ ꯄꯥꯝꯃꯒ
ꯑ
ꯑꯣ ꯃꯥꯕꯨ ꯀꯣꯏꯕꯁꯦ ꯐꯥꯔꯁꯇꯀꯣ ꯁꯨꯃꯥꯏꯅ ꯇꯧꯕꯅꯦ ꯃꯥꯁꯦ ꯁꯛꯄꯗꯤ ꯁꯛꯄꯗꯤ ꯑꯗꯨꯝ ꯑꯩꯅ ꯀꯣꯏꯈꯤꯕ ꯑꯗꯨꯒ ꯁꯛꯇꯤ ꯌꯥꯝ ꯐꯖꯕꯗꯤ ꯅꯠꯇꯦ ꯑꯗꯨꯒ ꯃꯤꯗꯤ ꯃꯤꯗꯤ ꯑꯁ ꯅꯝꯕꯔ ꯋꯥꯟ ꯅꯦ ꯇꯣꯞꯅꯤ ꯃꯤ ꯐꯗꯦ ꯑꯗꯣ ꯃꯥꯕꯨꯁꯦ ꯐꯥꯔꯁꯇꯣꯏ ꯀꯏꯅ ꯀꯣꯏꯕ ꯍꯧꯕ꯭ꯔꯥ ꯍꯥꯏꯕꯁꯦ ꯑꯩ ꯂꯤꯔꯛꯀꯦꯕ ꯃꯥꯁꯦ
ꯎꯝ
ꯁꯤꯡꯅ ꯄ꯭ꯔꯣꯄꯣꯁ ꯇꯧꯔꯒ ꯌꯥꯗꯕ ꯌꯥꯎꯔꯕꯅꯤꯕ ꯃꯥꯁꯤ
ꯑꯦ ꯑ
ꯑꯗꯒꯤ ꯑꯩꯅ ꯃꯥꯒꯤ ꯍꯧꯖꯤꯛ ꯅꯨꯄꯤ ꯑꯩꯅ ꯀꯣꯏꯈꯤꯕ ꯅꯨꯄꯤꯒ ꯒꯤ ꯕꯦꯁ ꯐ꯭ꯔꯦꯟꯗꯣ ꯑꯩꯅ ꯤꯅꯥꯕ
ꯎꯝ
ꯑꯩꯅ ꯇꯤꯅꯥꯁꯦ ꯃꯥꯒꯤ ꯕꯦꯁ ꯐ꯭ꯔꯦꯟꯁꯦ ꯍꯥꯏꯕ ꯌꯥꯝ ꯄꯥꯝꯃꯅꯦꯕ ꯍꯥꯏꯕꯗꯤ ꯁꯥꯏꯠꯇ ꯀꯔꯤꯗ꯭ꯔꯥ
ꯎ
ꯑꯩꯁꯤ ꯀꯩꯅꯣꯃ ꯄꯤꯕꯗꯣ ꯍꯥꯏꯕꯗꯤ ꯁꯤꯒꯅꯦꯜ ꯄꯤꯕꯗꯣ
ꯎꯝ
ꯁꯤꯒꯅꯦꯜ ꯄꯤꯔꯒ ꯑꯗꯨꯝ ꯂꯩꯕꯅꯦꯕ ꯑꯩꯅ ꯍꯣꯏ ꯃꯥꯁꯨ ꯁꯛꯇꯤ ꯃꯥꯗꯒꯤꯗꯤ ꯐꯖꯗꯤ ꯐꯖꯩꯗ ꯑꯣꯏꯔꯁꯨ ꯑꯩꯅ ꯄꯥꯝ ꯍꯥꯏ ꯇꯔꯦꯣ ꯍꯥꯏꯕꯗꯤ ꯃꯤ ꯖꯒꯥ ꯂꯩꯗꯅ ꯑꯩꯈꯣꯏꯒꯤ ꯇꯥꯏ ꯇꯥꯏꯞ ꯂꯩꯗꯅ ꯑꯩꯒꯤ ꯇꯥꯏꯞ ꯑꯣꯏꯗ ꯑꯗꯨ ꯑꯣꯏꯕꯒꯤ ꯑꯩꯈꯣꯏ ꯃꯔꯨꯞꯁꯤꯡꯅ ꯑꯩꯕꯨ ꯆꯦꯂꯦꯟꯖ ꯇꯧꯕ ꯍꯥꯏꯕ ꯇꯥꯔꯦ
ꯃꯥꯒꯤ ꯃꯔꯨꯞ ꯅꯨꯄꯤꯗꯨ ꯅꯪ ꯀꯣꯏꯕ ꯉꯝꯃꯗꯤ ꯀꯥꯏꯅ ꯑꯗꯣ ꯈꯔ ꯀꯩꯅꯣ ꯍꯥꯏꯔꯒꯦ ꯑꯗꯨꯝ ꯆꯞ ꯆꯥꯗꯤ ꯂꯤꯔꯣꯏꯒꯦ ꯑꯗꯨꯝ ꯑꯗꯨꯃꯥꯏꯅ ꯆꯦꯂꯦꯟꯖ ꯇꯧꯕ ꯀꯣꯏꯕ ꯉꯝꯃꯗꯤ ꯀꯣꯏ ꯅ ꯉꯝꯒꯗꯕ ꯇꯥꯏꯞꯇ ꯀꯥꯏꯅ ꯍꯥꯏꯔꯒ ꯍꯥꯏꯕꯅꯦꯕ ꯑꯩꯕꯨꯁꯦ ꯑꯗꯨꯒꯤꯁꯦ ꯑꯁ ꯑꯩꯁꯦ ꯉꯝꯗꯕ ꯇꯥꯏꯞꯇ ꯀꯥꯏꯅ ꯂꯥꯏꯔꯤꯛꯁꯨ ꯌꯥꯝ ꯈꯪꯕꯅꯦ ꯃꯥꯁꯦ ꯑꯗꯨꯒꯤ ꯃꯤ ꯑꯃꯁꯨ ꯄꯥꯛ ꯋꯥꯔꯤ ꯁꯥꯟꯅꯗꯕꯅꯦ ꯃꯤꯅ ꯆꯥꯛꯑꯒ ꯑꯝ ꯄ꯭ꯔꯣꯄꯣꯁ ꯇꯧꯔꯒ ꯌꯥꯕꯤꯗꯕꯤ ꯌꯥꯝ ꯌꯥꯎꯕꯒꯤ
ꯑꯥ
ꯩꯅ ꯐꯥꯒꯤ ꯐꯥꯒꯤꯗ ꯑꯗꯨꯝ ꯑ ꯇꯤꯁ ꯇꯧꯕ ꯍꯥꯏꯇꯥꯔꯦ ꯎ ꯂꯛꯅꯕꯗꯣ ꯑꯗꯣ ꯂꯛꯅꯕ ꯀꯥꯟꯗ ꯃꯥꯁꯦ ꯈꯔ ꯄꯣꯖꯤꯇꯤꯕ ꯔꯦꯁꯄꯣꯟꯁ ꯂꯥꯛꯑꯦꯕ ꯑꯗꯨ ꯑꯩꯈꯣꯏ ꯃꯔꯨꯞ ꯑꯩꯈꯣꯏ ꯃꯔꯨꯞꯁꯤꯡꯅ ꯌꯥꯝ ꯆꯥꯂꯦꯟꯖ ꯇꯧꯕꯗꯣ ꯃꯥ ꯅꯪ ꯋꯥꯔꯤꯁ ꯁꯥꯏ ꯀꯥꯏꯅ ꯅꯪꯅ ꯇꯧ ꯍꯥꯏꯔꯒ ꯀꯔꯤꯁꯤꯔꯥ ꯃꯥꯅ ꯅꯪꯗꯣ ꯑꯦꯛꯁꯦꯞ ꯇꯧꯒ ꯇꯧ ꯇꯧꯕꯤꯒꯗꯧꯕ ꯇꯥꯏꯞꯇ ꯅꯪ ꯉꯝꯃꯗꯤ ꯇꯧꯑꯣꯅꯦ ꯀꯥꯏꯅ ꯅꯨꯄꯥ ꯊꯣꯛꯑꯗꯤ ꯀꯥꯏꯅ ꯑꯗꯨ ꯇꯧ ꯐꯥꯀꯤ ꯐꯥꯈꯤꯗ ꯑꯩꯅ ꯄ꯭ꯔꯣꯄꯣꯁ ꯇꯧꯕꯅꯤꯗ ꯄꯣꯁ ꯇꯧꯕꯤꯕꯗ ꯍꯣꯏ ꯍꯞꯇꯥ ꯑꯃ ꯑꯃ ꯋꯥꯔꯤ ꯁꯥꯕꯅꯦ ꯃꯥꯕꯗꯣ ꯐꯥꯔꯁꯇ ꯑꯗꯨꯗꯒꯤ ꯂꯥꯏꯔꯤꯛꯇꯤ ꯑꯦꯁꯇꯤ ꯍꯥꯏꯗꯦ ꯉꯥꯏꯈꯣ ꯀꯥꯏꯅ ꯍꯥꯏꯕ ꯍꯥꯏꯕꯗꯨꯅꯦꯕ ꯑꯗꯨꯝ ꯃꯥꯁꯦ ꯃꯤꯇꯣꯞꯄ ꯋꯥꯔꯤ ꯁꯥꯕ ꯃꯥꯜꯂꯦ ꯋꯥꯔꯤ ꯈꯔꯗꯤ ꯁꯥꯕ ꯃꯥꯜꯂꯦ ꯑꯗꯨꯝ ꯀꯣꯏꯗꯤ ꯀꯣꯏꯗꯕꯀꯣ ꯑꯗꯨꯝ ꯋꯥꯔꯤ ꯁꯥꯕꯒꯤ ꯃꯥ ꯗꯥꯏꯔꯦꯛ ꯅꯨꯡꯉꯥꯏꯇꯕꯒꯤ ꯑꯗꯨꯒ ꯃꯥꯒꯤ ꯃꯔꯨꯞ ꯅꯨꯄꯤꯗꯨ ꯕꯦꯁ ꯐ꯭ꯔꯦꯟꯗꯨꯁꯨ ꯑꯩ ꯑꯩꯒ ꯑꯗꯨꯝ ꯇꯤꯟꯅꯔꯒ ꯃꯥꯅ ꯆꯠꯂꯤꯕꯗꯣ ꯈꯪꯕꯒꯤ ꯃꯥꯁꯨ ꯅꯨꯡꯉꯥꯏꯇꯕ ꯃꯥꯜꯂꯦ ꯑꯗꯨꯒ ꯃꯥꯏ ꯃꯔꯨꯜ ꯄꯤꯗꯨꯅ ꯑꯩꯕꯨ ꯋꯥꯔꯤ ꯁꯥꯕ ꯋꯥꯔꯤ ꯍꯥꯏꯕ ꯍꯧꯔꯤꯕ ꯅꯪꯅ ꯅꯍꯥꯟꯗꯒꯤ ꯏꯕꯥꯅꯤ ꯇꯤꯅꯥ ꯂꯩ ꯅꯪꯗꯤ ꯑꯩꯒꯤ ꯅꯨꯄꯤꯕꯨ ꯅꯪ ꯆꯥꯛꯏꯗꯤ ꯅꯍꯥꯟꯗꯒꯤ ꯍꯥꯏꯕ ꯌꯥꯗ꯭ꯔꯣ ꯀꯥꯏꯅ ꯍꯥꯏꯕ ꯍꯧꯔꯦꯕ ꯗ ꯃꯗꯨꯗꯒꯤ ꯑꯗꯨꯝ ꯀꯔꯤ ꯍꯥꯏꯁꯤꯔꯥ ꯃꯥꯅ ꯑ ꯃꯥ ꯁꯥꯎꯗꯦ ꯁꯥꯎꯗꯦꯗ ꯑꯩꯅ ꯃꯥꯒꯤ ꯃꯔꯨꯞ ꯄꯤ ꯋꯥꯔꯤ ꯁꯥꯕꯗꯣ
ꯎꯝ
ꯑꯗꯨꯅꯤ ꯅꯃꯥꯁꯨꯧ ꯎꯄꯥꯏ ꯂꯩꯇꯦꯗꯅ ꯑꯗꯨꯒꯤ
ꯎꯝ
ꯑꯗꯨꯅ ꯌꯥꯕꯤꯈ꯭ꯔꯦ ꯑ ꯃꯗꯨꯗꯒꯤ ꯐꯥꯔ꯭ꯁꯇꯗꯤ ꯑꯩꯅ ꯄꯥꯝꯃꯒ ꯀꯩꯅꯝꯥꯏ ꯇꯧꯗꯨꯅꯤꯅ ꯂꯛꯅꯔꯒ ꯃꯤꯅ ꯆꯥꯂꯦꯟꯁ ꯇꯧꯕꯒꯤ ꯇꯧꯕ ꯋꯥꯅꯤ ꯃꯥꯅ ꯌꯥꯕꯤꯈ꯭ꯔꯕ ꯃꯇꯨꯡꯗꯗꯤ ꯃꯥ ꯃꯥꯒꯤ ꯑꯐꯥꯎꯕꯗ ꯈꯪꯕ ꯍꯧꯧꯔꯦ ꯏꯁꯦ
ꯑ
ꯃꯤ ꯌꯥꯝ ꯐꯩ ꯑꯗꯨꯒ ꯃꯤꯁꯨ ꯁꯥꯎꯕꯁꯨ ꯁꯥꯎꯗꯦ ꯃꯤ ꯀꯅꯥꯝꯁꯨ ꯆꯥꯏꯅꯕꯁꯨ ꯂꯩꯇꯦ ꯆꯦ ꯑꯣꯖꯥ ꯑꯣꯖꯥꯕꯨꯁꯨ ꯌꯥꯝ ꯂꯤꯅ ꯍꯥꯏꯔꯕ ꯌꯥꯝ ꯐ꯭ꯔꯦꯟꯂꯤ ꯑꯣꯏꯔꯒ ꯀ꯭ꯔꯦꯁꯤꯔ ꯂꯥꯏꯔꯤꯛꯁꯨ ꯐꯖꯅ ꯈꯪꯕ ꯑꯗꯨꯃꯥꯏꯅ ꯑꯣꯏꯌꯦꯕ ꯃꯥꯁꯦ
ꯎꯝ
ꯃꯗꯨꯗꯒꯤꯗꯤ ꯑꯗꯨꯝ ꯑꯩꯁꯨ ꯇꯨꯔꯦ
ꯇꯨꯈ꯭ꯔꯒ ꯑꯗꯨꯝ ꯃꯥꯅ ꯑꯗꯨꯕꯨꯛ ꯐꯕꯁꯦ ꯑꯗꯨꯝ ꯑꯩꯅ ꯆꯥꯛꯑꯒ ꯂꯩꯕꯅꯤꯃ ꯊꯥꯒꯠꯂꯦꯅ ꯑꯗꯣ ꯅꯣꯡꯃꯁꯦ ꯇꯨꯏꯁꯟ ꯀꯥꯕ ꯃꯇꯝꯗ ꯃꯥꯅ ꯅꯨꯄꯥ ꯊꯣꯛꯄ ꯃꯥꯅ ꯅꯨꯄꯥꯅ ꯌꯥꯝ ꯃꯥ ꯅꯨꯄꯥ ꯂꯩꯅ ꯂꯩ ꯃꯤꯝ ꯀ ꯀꯔꯤ ꯈꯥꯏꯕ ꯍꯥꯏꯕꯁꯦ ꯈꯥꯏꯕ ꯌꯥꯕ ꯃꯤꯗꯨ ꯅꯠꯇꯦꯀꯣ ꯑꯗꯨꯝ ꯅꯝꯐꯨꯗ ꯇꯦꯛꯁ ꯊꯥꯔꯛꯄ ꯀꯣꯜ ꯇꯧꯔꯛꯄ ꯑꯗꯨꯃꯥꯏꯅ ꯇꯧꯋꯤ ꯌꯥꯝ ꯌꯥꯎꯋꯦ ꯑꯗꯨꯒ ꯃꯥꯅꯗꯤ ꯑꯗꯨꯝ ꯁꯥꯗꯕꯤ ꯑꯗꯨꯝ ꯅꯣ ꯍꯥꯏꯕ ꯍꯩꯇꯕ ꯃꯤꯅꯤꯅ ꯃꯥꯁꯦ ꯃꯤ ꯐꯝꯍꯟꯕꯒꯤ ꯍꯣꯏ ꯅꯨꯄꯤ ꯈꯔꯗꯤ ꯅꯨꯄꯥ ꯈꯥꯏꯅꯤꯡꯕꯒꯤꯅꯣ ꯍꯥꯏꯕ ꯉꯝꯗꯕ ꯂꯩꯗꯦ ꯂꯩꯗꯅ
ꯑ
ꯑ ꯃꯥꯗꯤ ꯃꯤ ꯐꯝꯍꯟꯕꯒꯤ ꯃꯤꯕꯨꯁꯦ ꯔꯤꯖꯦꯛ ꯇꯧꯅꯤꯡꯗꯕ ꯍꯥꯏ ꯇꯔꯦ ꯗꯥꯏꯔꯦꯛ ꯗꯥꯏꯔꯦꯛꯇꯣ ꯑꯗꯨꯒꯤ ꯃꯤꯅ ꯑꯦꯗꯚꯥꯟꯇꯦꯖ ꯂꯧꯒꯦ ꯂꯧꯒꯦ ꯇꯧꯕꯅꯦꯕ ꯑꯗꯣ ꯃꯇꯝꯥꯁꯦ ꯑꯩꯁꯦ ꯌꯥꯝ ꯃꯥꯁꯦ ꯌꯥꯝ ꯊꯥꯖꯈ꯭ꯔꯦ ꯍꯥꯏꯕ ꯍꯥꯏꯇꯥꯔꯦ ꯅꯨꯄꯥꯇꯣ ꯀꯅ ꯋꯥꯔꯤ ꯁꯥꯔꯁꯨ ꯃꯥ ꯀꯔꯤꯁꯤꯔ ꯅꯨꯡꯁꯤꯅꯕꯒꯨꯝꯕ ꯈꯣꯠꯄꯗꯤ ꯃꯥ ꯋꯥꯔꯤ ꯁꯥꯔꯣꯏꯗꯤ ꯈꯪꯉꯦꯕ ꯑꯗꯨ ꯑꯣꯏꯔꯁꯨ ꯃꯇꯝ ꯑꯃꯁꯦ ꯅꯨꯄꯥ ꯃꯥꯅ ꯈꯥꯏꯔꯛꯑꯒ ꯃꯥꯅ ꯑꯩꯉꯣꯟꯗ ꯍꯥꯏꯗꯕ ꯍꯥꯏꯇꯥꯔꯦ ꯃꯥꯅ ꯄꯥꯝꯝꯕꯗꯤ ꯅꯠꯇꯕ ꯑꯗꯨꯕꯨ ꯅꯨꯄꯥ ꯑꯃꯗꯣ ꯁꯥꯊꯤ ꯊꯤꯕꯅꯦꯕ ꯁꯥꯊꯤꯕ ꯍꯥꯏꯕꯁꯦ ꯅꯨꯄꯤ ꯌꯥꯝ ꯀꯣꯏꯕ ꯍꯥꯏꯕ ꯅꯠꯇꯦ ꯌꯥꯝ ꯃꯆꯤꯟ ꯌꯥꯝꯕ ꯈꯣꯏꯗꯅꯦꯕ ꯑꯗꯨꯃꯥꯏꯅ ꯇꯧꯔꯒ ꯑꯩꯅ ꯈꯪꯉꯛꯒꯗꯤ ꯃꯥꯅ ꯑꯗꯨꯃꯥꯏꯅ ꯇꯧꯕꯗ ꯈꯪꯉꯛꯑꯒꯗꯤ ꯑꯩꯅ ꯁꯥꯎꯔꯒ ꯑꯩꯁꯦ ꯃꯤ ꯈꯅꯕ ꯌꯥꯝ ꯍꯩꯕꯅꯦꯕ ꯅꯍꯥꯟꯗꯤ ꯑꯗꯨꯃꯥꯏꯅ ꯈꯟꯅꯈꯤꯒꯅꯤꯅ ꯃꯥꯅ ꯈꯜꯂꯒ ꯑꯩꯕꯨ ꯍꯥꯏꯗꯕꯅꯦꯕ ꯑꯗꯨꯕꯨ ꯑꯩꯅ ꯃꯥꯅ ꯑꯩꯕꯨ ꯍꯥꯟꯅ ꯍꯥꯏꯔꯤ ꯩꯅ ꯑꯩꯁ